ꯃꯉꯥ ꯑꯔꯣꯏꯕꯗ
ꯑꯦꯠꯂꯥꯁ ꯃꯔꯒ ꯇ ꯊꯠꯄꯁꯤ ꯌꯥꯝꯕꯤꯗ ꯌꯥꯎ
ꯁꯤ ꯑꯣ ꯄꯠ ꯄꯠ ꯇꯠꯄꯁꯤꯔꯣ ꯌꯥꯔꯦ ꯏꯕꯦꯝ
ꯈꯜꯂꯤꯏꯕꯦꯝꯃꯥ ꯑꯩꯁꯦ ꯂꯣꯏ ꯃꯥꯡ ꯀꯔꯤ ꯑꯃꯨꯛꯀ ꯊꯤꯅꯗꯣꯔꯦ ꯀꯥꯏ ꯌꯧꯈ꯭ꯔꯕꯅꯣꯅ ꯉꯁꯥꯏꯗꯩ ꯂꯥꯟꯕꯗꯁꯨ ꯀꯛ ꯄꯗ ꯍꯟꯖꯟ ꯍꯟꯖꯟꯁꯤꯟꯕꯑꯣ
ꯑꯦ ꯑꯩꯅ ꯍꯥꯏꯗꯤ ꯅꯨꯄꯥ ꯃꯊꯟꯗ ꯑꯣꯏꯖꯔꯁꯨ ꯑꯗꯨꯝ ꯍꯥꯏꯗꯤ ꯅꯣꯏꯅꯆꯤꯟ ꯅꯅꯥꯎ ꯅꯨꯄꯤ ꯉꯥꯛꯇ ꯑꯣꯏꯕꯅꯤꯅ ꯑꯗꯨꯗꯒꯤ ꯏꯟꯐ꯭ꯂꯨꯋꯟꯁ ꯀꯩꯀꯥꯁꯨ ꯇꯧꯕ ꯄꯨꯔꯛꯄꯗꯤ ꯑꯣꯏꯔꯝꯗꯣꯏꯅꯦ ꯍꯥꯏꯕ ꯑꯗꯨꯅ ꯇꯥꯏꯅꯔꯨ ꯌꯥꯗꯦ ꯍꯥꯏꯕ
ꯐꯖꯅ ꯀꯩꯅꯣꯗꯤ ꯇꯧꯕ ꯅꯠꯇꯦꯍꯦ ꯑꯩꯈꯣꯏꯅ ꯂꯩꯕꯅꯤ
ꯑꯥ ꯑꯗꯨ ꯆꯩꯕꯤꯔꯨꯅꯨ ꯍꯥꯏꯕ ꯑꯉꯥꯡꯗꯣ
ꯎꯝ ꯎꯝꯕ ꯇꯥ
ꯑꯩꯒꯤ
ꯍꯒꯤ ꯃꯆꯥꯅꯄꯥꯑꯦ ꯐꯪꯉꯕ ꯃꯆꯤꯟ ꯃꯅꯥꯎꯄꯥ ꯑꯝ ꯌꯥꯎꯗꯕ ꯐꯪꯕ꯭ꯔꯥ ꯑꯗꯨ ꯖꯒꯣꯏ ꯀꯩꯀꯥ ꯇꯝ ꯁꯀꯨꯜꯗ ꯌꯥꯎꯕ
ꯑꯗꯨꯗ ꯃꯥꯗꯤ ꯖꯒꯣꯏꯁꯦ ꯍꯦꯛꯇ ꯄꯥꯝꯃꯒ ꯍꯥꯏꯗꯤ ꯇꯝꯃꯦꯗꯅ ꯑꯗꯩꯗꯤ ꯍꯣꯃꯣ ꯀꯩꯀꯥ ꯃꯌꯥꯝ ꯇꯤꯟꯅꯔꯛꯑꯦꯗꯅ ꯑꯗꯒꯤꯗꯤ ꯑꯗꯨꯝ ꯍꯥꯏꯗꯤ ꯊꯦꯛ ꯈꯣꯠꯇꯅ ꯈꯔ ꯇꯧꯔꯦꯕ ꯈꯪꯉꯕ ꯑꯗꯨꯃꯥꯏꯅ ꯃꯤꯅ ꯆꯩꯕꯤ ꯆꯩꯕꯤꯗꯅ ꯍꯥꯏꯗꯤ ꯑꯗꯨꯃꯥꯏꯅ ꯇꯧꯕꯤꯑꯕ ꯈꯪꯕ꯭ꯔꯥ ꯑꯗꯣ ꯍꯥꯏꯗꯤ ꯑꯗꯨꯃꯥꯏꯅ ꯑꯩꯈꯣꯏ ꯋꯥꯔꯤ ꯁꯥꯟꯅꯔꯛꯄ ꯃꯇꯝꯗ ꯑꯗꯨꯝ ꯑꯦꯛꯁꯦꯞ ꯇꯧꯕꯤꯌꯣ ꯈꯣꯠꯄꯤꯌꯣꯅ ꯑꯗꯨꯝ ꯍꯥꯏꯌꯦꯕ ꯈꯪꯉꯕꯔꯥ ꯀꯩꯒꯤꯅꯣ ꯍꯥꯏꯕꯗ
ꯁꯤꯗꯑꯣꯏꯌꯅ ꯆꯥꯔꯨ ꯂꯥꯛꯎ ꯆꯃꯁ ꯄꯨꯔꯛꯎ
ꯑꯩꯈꯣꯏ ꯆꯦ ꯍꯣꯏꯅꯅꯦ ꯍꯥꯏꯗ ꯃꯥꯅ ꯃꯣꯏꯅ ꯈꯪꯕ ꯃꯤꯗꯅꯦ ꯈꯪꯕ꯭ꯔꯥ ꯍꯥꯏꯗꯤ ꯑꯗꯨꯃꯥꯏꯅ ꯆꯩꯕꯤꯔꯣꯏꯗꯕꯅꯤ ꯈꯣꯠꯂꯣꯏꯗꯕꯅꯤ ꯀꯩꯒꯤꯅꯣ ꯍꯥꯏꯕꯗ ꯍꯥꯏꯗꯤ ꯑꯗꯨꯒꯤ ꯄ꯭ꯔꯦꯁꯔ ꯂꯥꯛꯄꯗꯣ ꯑꯗꯨꯗ ꯃꯤꯗꯣ ꯄꯨꯔꯥ ꯅꯣꯔꯃꯦꯜ ꯑꯣꯏꯔꯝꯃꯁꯨ ꯆꯩꯃꯟꯗꯅ ꯍꯥꯏꯗꯤ
ꯑꯦ ꯑꯣꯏ ꯂꯥꯁ ꯎꯝ
ꯍꯥꯏꯗꯤ ꯑꯗꯨꯃꯥꯏꯅ ꯂꯩꯈꯤꯕ ꯃꯤ ꯌꯥꯎꯋꯦꯕ ꯑꯗꯨꯅ ꯀꯩꯁꯨꯝꯇ ꯆꯩꯒꯅꯨ ꯍꯥꯏꯕ ꯍꯥꯏꯗꯤ ꯆꯩꯔꯁꯨ ꯍꯥꯏꯗꯤ ꯑꯃꯨꯛ ꯑꯃꯨꯛ ꯍꯦꯛ ꯍꯦꯛ ꯑꯗꯨ ꯇꯧꯒꯅꯨ ꯈꯛ ꯍꯥꯏꯌꯣ ꯑꯗꯨꯒ ꯍꯥꯏꯗꯤ ꯄꯨꯔꯥ ꯆꯩꯁꯟ ꯆꯩꯁꯟꯗꯅ ꯑꯗꯨꯗꯤ ꯐꯠꯇꯦ ꯍꯥꯏꯕ ꯑꯗꯨꯒꯤ ꯋꯥꯅꯤꯗ ꯑ ꯎꯝ ꯑꯗꯨꯅꯤ ꯑꯗꯨꯒ ꯑꯩꯈꯣꯏꯒꯤ ꯑꯩꯈꯣꯏꯄꯥꯒꯤ ꯍꯦꯛ ꯃꯆꯦꯅꯦꯕ
ꯎꯝ
ꯃꯥꯏ ꯃꯁꯨ ꯅꯨꯄꯥ ꯑꯃ ꯂꯩꯑꯦꯕ ꯈꯪꯕ꯭ꯔꯥ
ꯎꯝ
ꯑꯗꯨꯒ ꯃꯥꯁꯦ ꯑꯉꯥꯡ ꯑꯣꯏꯔꯤꯉꯩ ꯌꯥꯝ ꯊꯤꯅ ꯑꯉꯥꯡ ꯑꯣꯏꯔꯤꯀꯥꯟꯗꯣ
ꯎꯝ
ꯑꯗꯨꯃꯥꯏꯅ ꯊꯦꯛꯑꯝꯃꯦ ꯍꯥꯏꯌꯦꯕ ꯈꯪꯕꯔꯥ
ꯎꯝ ꯑꯗꯨꯗꯤ ꯑꯉꯥꯡ ꯑꯣꯏꯔꯤꯀꯥꯟꯗꯩ ꯊꯦꯛꯄ ꯍꯥꯏꯗꯤ ꯃꯁꯥꯒꯤ ꯄꯣꯄꯗꯤ ꯌꯥꯎꯖꯔꯛꯑꯕꯒꯨꯝꯕꯅꯤꯗꯅ ꯎꯝ ꯑꯗꯨꯃꯥꯏꯅ ꯊꯦꯛꯄꯁꯤꯗ ꯍꯥꯏꯗꯤ ꯐꯨ ꯆꯩꯗꯅ ꯇꯧꯕꯤꯑꯦꯕ ꯑꯉꯥꯡꯗꯣ꯫
ꯑ ꯍꯧꯖꯤꯛꯁꯤꯅ
ꯑꯗꯨꯅ ꯀꯩ ꯍꯥꯏꯅꯤ ꯍꯥꯏꯗꯤ ꯃꯣꯏ ꯍꯥꯏꯗꯤ ꯃꯃꯥꯍꯣꯏꯅ ꯄꯨꯔꯥ ꯏꯟꯐ꯭ꯂꯨꯌꯦꯟꯁ ꯇꯧꯕꯗꯒꯤ ꯀꯩ ꯍꯥꯏꯗꯣꯏꯅꯣ ꯄꯨꯔꯥ ꯑꯉꯥꯡꯗꯣ ꯎꯝ ꯏꯟꯊ꯭ꯔꯣꯚ꯭ꯔꯇꯦꯠ ꯑꯣꯏꯔꯒ ꯃꯁꯥ ꯃꯊꯟꯗ ꯑꯦꯛꯁꯄ꯭ꯔꯦꯁ ꯇꯧꯖꯕ ꯑꯣꯏꯗꯕ ꯑꯉꯥꯡꯗꯣ ꯎꯝ
ꯑꯗꯨꯃꯥꯏꯅ ꯑꯣꯏꯑꯕ ꯈꯪꯕ꯭ꯔꯥ꯫ ꯑꯗꯨꯅ ꯌꯥꯔꯒ ꯗꯤ ꯈꯪꯗꯦ ꯑꯩꯒꯤꯗꯤ ꯌꯥꯔꯤꯒꯩ ꯆꯩꯗꯤ ꯆꯩꯔꯅꯣ ꯁꯤꯅꯦ ꯑꯗꯨꯒꯨꯝꯕ ꯃꯇꯥꯡꯗꯗꯤ꯫ ꯑꯗꯨꯅꯤꯗ ꯋꯥꯔꯤ ꯍꯥꯏꯕꯕꯨ꯫
ꯅꯪꯒꯤ ꯂꯥꯁꯀꯦ ꯑꯗꯨꯒꯤ ꯑꯍꯟ ꯁꯥꯖꯜꯂꯛꯄꯗꯣ ꯌꯥꯝ ꯇꯥꯅꯤꯡꯗꯦꯀꯣ꯫
ꯑꯗꯨꯅꯤꯗ ꯋꯥꯔꯤ ꯍꯥꯏꯕꯕꯨ꯫ ꯍꯣꯏ ꯉꯔꯥꯡ ꯂꯤꯠꯄ ꯍꯩꯄꯥ ꯁꯥꯕ ꯍꯥꯅꯨꯕꯤꯅ ꯎꯝ ꯎꯝ ꯅꯁꯥꯗꯨꯗꯤ ꯀꯨꯟ ꯃꯉꯥ ꯑꯃꯥꯅꯤ ꯅꯠꯇ꯭ꯔꯦ ꯍꯥꯏꯖꯔꯤꯕ ꯑꯩꯈꯣꯏꯗꯤ ꯍꯥꯏ ꯍꯥꯏꯅ ꯈꯔ ꯅꯣꯏꯈꯠꯇꯅ ꯁꯤꯗꯣꯔꯦ ꯐꯨꯟꯒꯠꯇꯅ
ꯈꯠꯂꯦ ꯍꯥꯏꯕ
ꯎ ꯅꯪꯅ ꯅꯣꯏꯗꯅ ꯀꯌꯥꯝ ꯅꫭꯏꯗꯣꯔꯤꯒꯦ
ꯄꯛ ꯇꯣ ꯅꯣꯏꯈꯠꯂꯤꯅꯦ ꯍꯥꯏꯕ
ꯑꯗꯨꯒ ꯏꯅꯥꯎꯄꯥꯅ ꯅꯪꯒꯤ ꯅꯕꯨꯛꯇꯨꯗꯤ ꯄ꯭ꯔꯦꯒꯅꯦꯟ ꯑꯣꯏꯕ ꯃꯥꯜꯂꯦ
ꯎꯝ ꯑꯩ ꯏꯅꯥꯎꯄꯤꯅꯁꯨ ꯍꯥꯏ ꯍꯥꯏꯕ
ꯃꯇꯨ ꯝ ꯇꯥꯔꯦꯕ ꯑꯩꯖꯨ ꯍꯧꯖꯤꯛꯀꯥꯟ ꯃꯥꯏꯒꯥꯖꯦ ꯁꯤꯗꯣꯔꯦ ꯑꯩ
ꯑꯩꯁꯨꯅꯦ ꯍꯥꯏꯕ ꯖꯤꯟꯁꯀꯗꯣ ꯑꯝꯇ ꯆꯥꯈꯤꯔꯦ ꯍꯥꯏꯕ ꯑꯩꯗꯣ
ꯑꯩꯒꯤ ꯐꯨꯔꯤꯠꯄꯨ ꯊꯤꯡꯖꯤꯟ ꯌꯥꯗꯕ ꯐꯅꯌꯥꯝ ꯌꯥꯎꯔꯦ
ꯀꯥꯔꯤꯅꫭ ꯍꯥꯏꯖꯤꯕꫭ
ꯕ꯭ꯔꯥꯒꯁꯦ ꯏꯕꯦꯝꯄ ꯐꯨꯜꯂ ꯁꯤ ꯗꫭꯔꯕꯅꯤ
ꯑꯩꯅ ꯑꯃꯥ ꯈꯣꯡꯒꯥꯎ
ꯎꯝ
ꯑꯗꯨꯗꫭ ꯉꯥꯛꯇ ꯁꯦꯠꯂꯕ ꯈꯪꯉꯕ ꯑꯗꯨꯒ ꯁꯦꯠꯄꯁꯤꯁꯨ ꯑꯃ ꯈ꯭ꯋꯥꯡ ꯗꯣ ꯑꯩꯅ ꯁꯦꯠꯄꯗꯣ ꯄꯨꯛꯇꯒ ꯑꯣꯏꯔꯒꯗꯤ ꯄꯨꯔꯥ ꯐꯥꯖꯜꯂꯒ ꯑꯩꯗꯣ ꯉꯝꯗꯦ ꯍꯥꯏꯕ
ꯁꯕ꯭ꯔꯗꯤ ꯁꯤ
ꯅꯤ ꯌꯥꯝ ꯇꯜꯂꯦ
ꯊꯥꯏꯅ ꯀꯩꯅꯣ ꯑꯍꯟꯁꯤꯡꯅ ꯁꯨꯝ ꯆꯍꯤ ꯀꯨꯟꯒ ꯍꯦꯒꯠꯂꯛꯄꯁꯤꯗ ꯍꯦꯛꯇ ꯀꯥꯝꯈꯠꯇ꯭ꯔꯥ ꯑꯗ ꯑꯩꯅ ꯈꯜꯂꯦꯕ ꯑꯩꯒꯤꯁꯦ ꯅꯣꯏꯕ꯭ꯔ ꯅꯣꯏꯗ꯭ꯔ ꯑꯁꯥꯏꯅꯥ ꯀꯥꯝꯗ ꯃꯥꯟ ꯗꯤ ꯈꯜꯂꯝꯃꯦꯕ ꯑꯩꯁꯦ ꯑꯗꯨꯒ ꯑꯩꯁꯦ ꯀꯂꯣꯏꯕ
ꯁꯤꯁꯦ ꯑꯩꯁꯦ ꯄꯨꯛꯀꯁꯦ ꯑꯦꯛꯁꯔꯁꯥꯏꯁ ꯇꯧꯕ ꯍꯧꯔꯁꯤꯔꯥ ꯈꯜꯂꯕꯅꯤ
ꯆꯧꯖꯥꯅꯁꯨ ꯑꯩꯉꯣꯟꯗ ꯑꯦꯛꯁꯔꯁꯥꯏꯁ ꯇꯧꯅꯕꯅꯤ ꯂꯩꯗꯣ ꯀꯥꯏ ꯍꯥꯏꯔꯝꯕꯅꯤꯅ ꯑꯩꯉꯣꯟꯗ ꯑꯗꯨꯝ ꯉꯝꯗꯦ ꯑꯩ- ꯀꯩꯅꯣ ꯇꯧꯋꯦ ꯅꯨꯡꯊꯤꯟꯗ ꯍꯧꯒꯠꯂ ꯀꯥꯏ ꯇꯧꯗꯣꯏꯅꯣ ꯍꯥꯏꯕ
ꯎꯨꯝ ꯅꯪꯒꯤ ꯍꯧꯖꯤꯛꯀꯤ ꯂꯩꯔꯤ ꯃꯐꯝꯗꯨꯗ ꯇꯧ ꯀꯩꯅꯣ
ꯅꯨꯡꯗꯤꯟꯗ ꯍꯧꯒꯠꯂꯒ ꯑꯩ ꯅꯨꯡꯗꯤꯟꯁꯤꯗ ꯀꯩ ꯇꯧꯗꯣꯔꯤꯒꯦ ꯇꯧꯕꯗꯤ ꯌꯨꯝꯗ ꯇꯧꯔꯁꯨ ꯑꯦ ꯅꯪꯡꯗꯤꯟ ꯅꯨꯡꯁꯥ ꯁꯥꯔꯀꯥꯟꯁꯤꯗ ꯀꯔꯤ ꯑꯦꯛꯁꯔꯁꯥꯏꯖ ꯅꯪ ꯉꯥꯎꯕ꯭ꯔꯣ ꯅꯪ ꯑꯩꯁꯤ ꯀꯩ ꯃꯥꯜ ꯍꯖꯔꯛꯀꯦ ꯍꯥꯏꯁꯨ ꯁꯤꯃ ꯀꯨꯝꯕꯤꯔꯣ
ꯇꯧꯒꯤꯠ
ꯀꯩ ꯍꯥꯏꯕꯅꯣ ꯑꯗꯨꯕꯨ ꯑꯗꯨꯃꯥꯏꯅ ꯖꯣꯇꯣꯟ ꯇꯧ ꯉꯝꯃꯅꯤ ꯅꯍꯥꯟꯅ ꯃꯥꯏꯁꯦ ꯁꯤꯠ ꯅꯥꯜꯂꯅꯤ
ꯑꯗꯨꯕꯨꯗꯤ
ꯍꯟꯗꯛ ꯎꯔꯤꯡꯁꯦ ꯍꯦꯛꯇꯥ ꯀꯩꯅꯣꯝ ꯇꯧꯒꯩ ꯍꯦꯟꯒꯠꯇꯅ ꯑꯩ ꯀꯞꯄꯨ ꯀꯞꯇꯣꯔꯦꯕꯣ
ꯅꯪ ꯀꯩ ꯐꯦꯁ ꯋꯥꯁ ꯀꯩ-ꯀꯥ ꯁꯤꯖꯤꯟꯅꯒꯦ
ꯑꯥ-ꯀꯔꯤ ꯗꯣꯠ ꯑꯦꯟ ꯀꯤꯒꯤ ꯒ꯭ꯔꯤꯟꯒꯤꯗꯣ ꯀꯥꯎꯔꯦ ꯃꯃꯤꯡꯒ
ꯑꯇꯣꯞꯄꯗꯤ ꯈꯪꯗꯦ
ꯗꯣ ꯁꯤꯒꯤ ꯑꯗꯨ ꯁꯤꯔꯝꯗ ꯇꯧꯕꯗꯣ ꯐꯥ ꯐꯔꯝꯕꯅꯦꯕ ꯁꯦꯜꯗꯨ ꯂꯩꯇ꯭ꯔꯦꯕ ꯗꯨꯗꯩ ꯂꯩ ꯇꯟꯗꯅ ꯂꯩꯇ꯭ꯔꯦ
ꯎꯝ ꯑꯣ ꯍꯧꯖꯤꯛꯀꯥꯟ ꯄꯣꯠ-ꯆꯩ ꯀꯩꯀꯥ ꯆꯦꯟꯕ ꯀꯩꯝ ꯌꯥꯗꯕꯅꯦ ꯃꯁꯥ ꯃꯊꯟꯗ ꯀꯦꯟꯁꯦꯜ ꯆꯠꯆꯕꯅꯦ
ꯑꯩ ꯆꯪꯉ ꯌꯦꯡꯗꯤ ꯌꯦꯡꯗꯦ ꯀꯨꯏꯔꯦ ꯂꯣꯏꯒꯤꯕ ꯊꯥ ꯍꯦꯜꯂꯝꯃꯅꯤ ꯑꯗꯨ ꯇꯩꯒꯦ ꯑꯗꯨꯝ ꯐꯩꯌꯦꯕꯀꯣ ꯑꯣ ꯑꯩ ꯁꯨꯝ ꯌꯥꯎꯔꯛꯇ꯭ꯔꯦꯅ ꯅꯣꯡꯃꯇ ꯅꯣꯡꯃꯇꯗꯕꯤ ꯊꯧꯕꯗꯣ ꯂꯩꯔꯝꯗꯥꯏꯒꯤꯗ ꯇꯥꯏꯌꯦ ꯍꯥꯏꯗꯤ ꯅꯨꯃꯤꯠ ꯅꯤꯅꯤ ꯍꯨꯝꯅꯤ ꯁꯨꯝ ꯀꯟꯦ ꯇꯥꯏꯁꯜꯂꯛꯑꯗꯤ ꯐꯩꯌꯦꯕ ꯑꯗꯨꯒ ꯍꯦꯛ ꯂꯦꯞꯄꯀꯥꯟꯗ ꯍꯦꯛꯇ ꯅꯣꯡꯉꯥꯜꯂꯀꯥꯟꯗ ꯍꯦꯛꯇ ꯑꯃꯅꯤ ꯍꯧ ꯂꯩꯔꯝꯕꯗꯣ ꯑꯩ ꯃꯨꯔꯨꯝ ꯃꯨꯝꯗꯣ ꯑꯃ ꯑꯗꯨꯅ ꯍꯥꯏꯕꯗꯤ ꯑꯩꯁꯦ ꯀꯩꯅꯣꯁꯤꯗ ꯀꯦꯃꯤꯀꯦꯜꯁꯦ ꯄꯨꯔꯥ ꯗꯤꯄꯦꯟꯗꯦꯟ ꯑꯣꯏꯔꯦꯕ ꯎꯝ ꯑ ꯑꯩ ꯀꯤꯁꯔꯦ ꯍꯦꯟꯅ
ꯏꯕꯦꯝ ꯃꯥꯗꯨ ꯀꯩꯁꯝꯇ ꯇ ꯄꯅꯅꯀ
ꯍꯧꯗ ꯀꯁꯥꯏ ꯌꯥꯝ
ꯑꯗꯨ ꯑꯩꯅ ꯍꯥꯏꯗꯤ
ꯏꯁꯇꯦꯞꯇꯣ ꯐꯖꯅ ꯁꯨꯅ ꯇꯧꯔꯤꯅꯤꯅ ꯑꯗꯨꯅ ꯎꯝ
ꯑꯗꯨꯅ ꯑꯗꯨꯝ ꯆꯥꯅꯔꯒꯗꯤ ꯑꯗꯨꯝ ꯁꯤꯖꯤꯟꯅꯧ ꯑꯩꯒꯤ ꯋꯥꯗꯤ ꯍꯥꯏꯗꯤ ꯆꯥꯅꯔꯒ ꯁꯤꯖꯤꯟꯅꯔꯒ ꯑꯗꯨꯃꯥꯏꯅ ꯊꯛꯅꯕ ꯂꯦꯞꯄꯗꯨꯅ ꯍꯦꯟꯅ ꯐꯔꯣꯏꯗꯣꯏꯅꯦ ꯑꯦꯁꯦ ꯍꯧꯖꯤ ꯀꯥꯟꯅꯍꯟꯅꯨꯕꯤ ꯑꯣꯜꯂꯕꯅꯦ
ꯎꯝ ꯋꯥꯉꯥꯡꯗꯨꯗ ꯈꯪꯉꯤ
ꯑꯅꯁ ꯍꯥꯏꯅꯤ ꯏꯕ ꯃꯇ ꯋꯥꯔ ꯀꯅ ꯇꯉ
ꯌꯥꯝ ꯇꯥꯅꯤꯡꯏꯡꯗꯤꯌꯦ ꯀꯩꯃꯈꯣꯟꯅꯣ ꯍꯣꯏ ꯏ ꯃꯥ ꯄꯦꯖ ꯑꯃꯗꯤ ꯉꯁꯥꯏꯅ ꯂꯣꯏꯈ꯭ꯕꯅꯤ ꯄꯦꯖ ꯑꯅꯤꯁꯦ ꯂꯣꯏꯁꯜꯧꯕ ꯅꯪꯗꯧ ꯃꯥꯟꯗ꯭ꯔꯦꯕ ꯑꯩ ꯁꯥꯏꯅꯉꯩꯗ
ꯏꯄꯤ ꯑꯃ ꯂꯣꯏꯔꯦꯅꯤ ꯂꯣꯏꯔꯅꯤ ꯃꯤꯅꯤꯠ ꯀꯌꯥꯕꯨ ꯁꯨꯕꯒꯦ ꯃꯤꯅꯤꯠ ꯇꯔꯦꯠ ꯁꯨꯔꯦ
ꯅꯠꯇꯦ ꯑꯩꯅ ꯍꯥꯏꯗꯤ ꯋꯥꯔꯤ ꯊꯥꯟꯟꯅꯔꯤꯉꯩꯗ ꯂꯣꯏꯁꯤꯜꯍꯧꯔꯗꯤ ꯐꯅꯤ ꯍꯥꯏꯕ ꯑꯩ ꯏꯊꯟꯇ ꯁꯤꯜꯍꯧꯕꯗꯤ ꯌꯥꯝ ꯇꯜꯂꯦ ꯕꯠ ꯍꯗꯦ ꯐꯣꯟꯗ ꯄꯥꯔꯁꯨ ꯑꯩ ꯍꯩꯇꯦꯕ ꯐꯣꯟ ꯌꯥꯝꯄ ꯃꯤꯠ ꯌꯥꯝ ꯆꯤꯛꯄꯗ ꯅꯠꯇꯦ ꯍꯥꯏ ꯄꯥꯕ ꯍꯩꯔꯣꯏ ꯂꯥꯏꯔꯤꯛ ꯋꯥꯔꯤ ꯄꯥꯝ ꯄꯥꯝ ꯑꯣ ꯑꯗꯨ ꯍꯥꯏꯔꯒ ꯑꯗꯨ ꯍꯥꯏꯔꯒ ꯑꯩꯈꯣꯏꯆꯦ ꯃꯆꯥꯅꯨꯄꯤꯗꯣ ꯉꯁꯥꯏ ꯗꯣꯛꯇꯔ ꯆꯠꯂꯨ ꯍꯥꯏꯗꯅ ꯑꯗꯨꯗ ꯃꯃꯤꯠꯇꯣ ꯃꯥꯏꯅꯁ ꯋꯥꯟ ꯁꯣꯛ ꯂꯩꯔꯝꯃꯤ ꯑꯉꯥꯡ
ꯍꯩꯃꯥ ꯀꯩꯅꯣ ꯐꯣꯟ ꯌꯥꯝ ꯌꯦꯡꯉꯝꯃꯅꯤ
ꯃꯗꯨꯅꯦꯃꯤ
ꯌꯦꯡꯍꯜꯂꯨꯔꯅꯨ ꯑꯉꯥꯡꯗꯣ
ꯀꯥꯏꯗꯩꯅꯣꯗ ꯍꯧꯖꯤꯛꯇꯤ ꯄꯨꯔꯥ ꯑꯦꯗꯤꯛ ꯆꯨꯈ꯭ꯔꯃꯤꯅ ꯌꯥꯗ꯭ꯔꯦ ꯉꯥꯎꯏ ꯏꯕꯦꯝꯃ ꯃꯩꯒ ꯂꯥꯛ ꯉꯥꯎꯋꯤ ꯑꯉꯥꯡꯁꯤꯡꯁꯦ
ꯑꯗꯨꯃꯥꯏ ꯑꯣꯏꯒꯕꯣ
ꯎꯝ
ꯑꯩꯈꯣꯏ ꯃꯇꯝꯗꯗꯤ ꯀꯨꯏꯆꯦꯟꯒ
ꯊꯨꯝ ꯀꯩꯅꯣ ꯇꯧ ꯃꯣꯔꯣꯛꯇꯣ ꯊꯨꯝ ꯌꯥꯎꯗꯔꯗꯤ ꯀꯃꯥꯏꯅ ꯆꯤꯛꯀꯦ ꯍꯥꯏꯅꯣ ꯎ ꯃꯣꯔꯣꯛꯁꯦ ꯊꯨꯝ ꯌꯥꯑꯗꯕꯤ ꯆꯤꯛ ꯑꯒꯦ
ꯑꯩꯅ ꯍꯥꯏꯦꯗꯤ ꯀꯩꯅꯣꯕ ꯅꯣꯏ ꯅꯅꯥꯎꯄꯥꯁꯦ ꯎꯃꯣꯔꯣꯛ ꯀꯁꯦ ꯍꯦꯛꯇ ꯆꯤꯛ
ꯎꯝ ꯃꯥꯒ ꯑꯩꯒ ꯆꯞ ꯃꯥꯟꯅꯩꯑꯦ ꯃꯣꯔꯣꯛꯇꯤ
ꯅꯪ ꯇꯝꯕꯤꯚꯏ
ꯎꯝ
ꯉꯗꯦ ꯍꯧꯅꯗꯦ
ꯁꯤꯡꯖꯨ ꯑꯍꯥꯎꯕ ꯆꯥꯗ ꯀꯨꯏꯔꯦ
ꯁꯤꯡꯖꯨ ꯑꯍꯥꯥꯎꯕ ꯑꯁꯦꯡꯕ
ꯁꯨꯕ ꯌꯥꯝ ꯇꯟꯗꯕ ꯑꯩꯗꯤ
ꯏꯁ ꯊꯋꯥꯏ ꯌꯥꯝ ꯅꯨꯡꯉꯥꯏꯇꯦ ꯄꯨꯛꯅꯤꯡ ꯅꯣꯏꯈꯠꯄꯒꯤ ꯑꯁ
ꯑꯩꯈꯣꯏ ꯄꯥ ꯍꯧꯒꯠꯂꯕ ꯀꯩꯅꯣꯝ ꯇꯧꯔꯦ
ꯎꯝ ꯑꯩꯅ ꯃꯤꯉꯣꯟꯗ ꯑꯩꯁꯦ ꯅꯣꯏꯈꯠꯂꯦ ꯍꯥꯏꯕꯁꯦ ꯇꯥꯅꯤꯡꯗ ꯌꯦꯡꯅꯤꯡꯗꯦ ꯉꯥꯛꯇ ꯍꯥꯏꯕ ꯄꯤ ꯍꯥꯏꯕ
ꯑꯩꯉꯣꯟꯗꯁꯨ ꯍꯥꯏꯔꯤ ꯃꯣꯏꯅꯗꯤ ꯈꯪꯗ꯭ꯔꯦꯕ ꯑꯗꯨꯅꯦ ꯍꯥꯏꯁꯦ ꯃꯣꯏꯒ ꯌꯦꯡꯅꯕꯗ ꯀꯪꯉꯁꯨ ꯑꯩ ꯏꯁꯥꯗꯗꯤ ꯈꯪꯖꯔꯦ ꯀꯌꯥꯝ ꯄꯏꯔꯦꯁꯦ
ꯑꯗꯨꯅꯦ ꯍꯥꯏꯔꯤꯁꯦ ꯑꯗꯨꯃꯛꯅꯦ ꯍꯥꯏꯅꯤꯡꯉꯤꯁꯦ ꯏꯁꯥꯅꯗꯤ ꯈꯪꯖꯩ ꯍꯥꯏꯕ ꯑꯩ ꯅꯣꯏ ꯍꯥꯏꯕꯁꯦ ꯃꯤꯅꯗꯤ ꯌꯦꯡꯅꯤꯡꯗꯦ
ꯑꯩꯁꯨ ꯅꯪꯉꯣꯟꯗ ꯍꯥꯏꯔꯝꯗ ꯉꯥꯏꯔꯤꯅꯦꯕ ꯑꯗꯨꯗꯤ ꯅꯪꯅ ꯍꯥꯏꯕꯗꯨ ꯇꯥꯅꯤꯡꯗꯦꯅ
ꯑꯗꯨꯗꯤ ꯅꯪꯅ ꯍꯥꯏꯕꯁꯨ ꯇꯥꯅꯤꯡꯗꯦ ꯁꯤꯅꯤ
ꯀꯔꯤ ꯅꯪꯉꯣꯟꯗꯩꯗꯤ ꯑꯩꯅ ꯍꯦꯟꯅ ꯕꯨꯞ ꯕꯨꯞ ꯂꯥꯎꯕ ꯍꯦꯜꯂꯦ
ꯑꯩꯒꯤ ꯄꯨꯛꯁꯦ ꯍꯧꯖꯤꯛꯀꯥꯟ ꯀꯩꯝꯇ ꯆꯥꯗ꯭ꯔꯕꯅꯤꯀꯣ ꯈꯣꯡꯒꯥꯎꯒ ꯁꯦꯠꯄꯁꯦ ꯈꯣꯡꯒ꯭ꯔꯥꯎ ꯁꯦꯠꯄ ꯌꯥꯗ ꯀꯩ ꯍꯥꯏꯔꯛꯑꯣ
ꯂꯥꯏꯔꯤꯛ ꯌꯥꯝ ꯄꯥꯔꯗꯤꯅꯦ ꯀꯩꯅꯣ ꯇꯧꯔꯁꯨ ꯆꯥꯛ ꯐꯟꯅ ꯌꯥꯝ ꯆꯥꯔꯁꯨꯅꯦ ꯀꯩꯅꯣ ꯗ꯭ꯔꯨꯛ ꯀꯩꯀꯥ ꯆꯥꯁꯜꯂꯗꯤ ꯈꯪꯗ꯭ꯔꯦꯀꯣ ꯑꯗꯨꯗꯤ ꯀꯩꯁꯨ ꯌꯥꯝ ꯅꯣꯢꯈꯠꯇꯕꯅꯦꯕ ꯀꯩꯅꯣꯗ ꯕꯣꯔꯗꯤꯡ ꯂꯩꯕ ꯍꯣꯁ ꯂꯩꯕꯀꯥꯟꯁꯤꯗꯅꯦ ꯆꯥꯛꯁꯦ ꯆꯔꯥ ꯋꯥꯟ ꯂꯦꯗꯅꯥ ꯑꯌꯨꯛꯀꯤ ꯑꯃ ꯅꯨꯡꯗꯥꯡꯒꯤ ꯑꯃꯅꯤꯗꯅ ꯑꯗꯨꯒ ꯆꯥ ꯑꯅꯤꯔꯛꯇꯪꯅꯤꯅꯅꯦ ꯍꯦꯛꯇ ꯈꯨꯆꯥ ꯑꯃꯅꯦꯕ ꯆꯥꯛ ꯁꯦ ꯁꯨꯄꯔ ꯐꯥꯢꯟꯁꯨ ꯑꯣꯏꯕꯅꯤꯅ ꯑꯗꯨꯕꯨꯗꯤ ꯈꯨꯆꯥ ꯑꯃꯅꯦ ꯏꯕꯦꯝꯃ ꯆꯥꯛ ꯂꯧꯎꯕ ꯑꯗꯨꯗ ꯑꯣꯢꯅꯅꯦ ꯄꯤꯛ ꯊꯟꯕꯅꯦ ꯄ꯭ꯂꯦꯠꯁꯤꯃ ꯃꯆꯥꯢꯁꯦ ꯑꯗ ꯂꯥꯏꯔꯤꯛꯇꯣ ꯄꯥꯅꯤꯡꯉꯁꯨ ꯄꯥꯅꯤꯡꯗ꯭ꯔꯁꯨ ꯑꯗꯨꯝ ꯐꯝꯗ ꯌꯥꯗꯕꯅꯤꯅ ꯑꯗꯨꯝ ꯗꯟꯗꯤꯅꯤꯅ ꯄꯥꯔꯤꯅꯤꯗꯅ ꯋꯥꯗꯣ ꯉꯥꯡꯉꯤꯅꯤꯗꯅ ꯀꯣꯛꯇ ꯆꯪꯉꯁꯨ ꯆꯪꯗ꯭ꯔꯁꯨ ꯑꯗꯨꯅ ꯁꯨꯡꯅꯣꯏ ꯅꯣꯏꯈꯠꯇꯦꯕ ꯏꯁꯥꯁꯦ ꯑꯣꯏꯅꯅꯦ ꯀꯪꯇ꯭ꯔꯤꯛ ꯀꯪꯉꯦꯕ ꯑꯗꯨ ꯈꯪꯗꯦ ꯌꯨꯝꯗꯗꯤ
ꯑꯩꯗꯤ ꯍꯧꯖꯤꯛꯀꯥꯟ ꯆꯍꯤ ꯃꯇꯥꯡꯅꯁꯨ ꯑꯣꯏꯗꯣꯏꯅꯦ ꯊꯥꯏꯅ ꯋꯥꯏꯅ ꯑꯃꯨꯛ ꯑꯉꯥꯡ ꯑꯣꯏꯔꯦꯗꯅ
ꯎꯝ
ꯑꯗꯨꯒꯤ ꯋꯥꯅꯦ ꯍꯩꯌꯣꯃꯥ
ꯅꯨꯡꯗꯥꯡ ꯅꯨꯡꯗꯥꯡ ꯇꯟꯒꯪ ꯆꯥꯎꯕ ꯑꯗꯨꯗꯤ ꯀꯩꯁꯨ ꯅꯣꯢꯈꯠꯂꯣꯢ ꯑꯗꯨꯁꯨ ꯑꯗꯨꯁꯨ ꯑꯅꯤ ꯇꯪ ꯘꯤ ꯑꯩꯁꯨ ꯉꯝꯗꯦ ꯘꯤ ꯇꯩꯕꯤꯗꯤ ꯅꯠꯇꯦꯀꯣ ꯇꯟꯒꯪꯗꯣ ꯑꯗꯨ ꯐꯕꯅꯤ ꯌꯥꯡꯁꯨ ꯌꯥꯡꯉꯦꯗꯅ ꯑꯅꯤꯗꯪ ꯑꯣꯏꯔꯝ ꯐꯩꯌꯦ ꯑꯗꯨꯗꯣ
ꯅꯪ ꯆꯥꯕ꯭ꯔꯥ ꯍꯥꯏꯁꯦ
ꯑꯩꯈꯣꯏ ꯑꯃꯨꯛꯃꯨꯛ ꯑꯩꯈꯣꯏ ꯄꯥꯗꯣ ꯗꯥꯏꯕꯦꯇꯤꯁ ꯇꯧꯋꯤꯗꯅ ꯇꯪꯒꯪ ꯆꯥꯒꯦꯅ ꯍꯥꯏꯕ ꯑꯗꯨꯗ ꯆꯥꯏ ꯑꯩꯈꯣꯏ ꯃꯥꯒ ꯏꯅꯥꯎꯄꯤꯒꯅ ꯑꯍꯧꯕꯤ ꯆꯥꯏ ꯊꯥꯎꯗ ꯇꯥꯎꯕꯤ ꯑꯗꯨꯒ ꯏꯅꯥꯎꯄꯥꯁꯨ ꯑꯃꯨꯛꯃꯨꯛ ꯇꯟꯈꯪ ꯆꯥꯏ ꯑꯩꯈꯣꯏ ꯄꯥ ꯏꯕꯅꯤ ꯇꯟꯒꯪ